ꯑꯣ ꯏꯌꯥꯝꯕ ꯃꯩꯇꯩ ꯅꯠꯇ꯭ꯔꯣ꯫
ꯃꯥꯅꯦ ꯃꯥꯅꯦ꯫
ꯑꯣ ꯑꯩꯗꯤ ꯑꯍꯥꯟꯕꯅꯦ ꯁꯤꯒꯤꯁꯦ ꯈꯪꯗꯦ ꯑꯗꯨꯅ ꯃꯣꯏ- ꯀꯌꯥꯝ ꯀꯨꯏꯅ ꯁꯥꯡꯅ ꯀꯣꯜ ꯀꯩꯅꯣ ꯇꯧ ꯍꯥꯏꯒꯦ ꯁꯤꯕꯨ ꯋꯥꯔꯤꯁꯦ꯫
ꯎꯝ ꯌꯦꯡꯁ‌ꯦ ꯑꯗꯨꯝ ꯍꯥꯏꯐꯦꯠ ꯌꯦꯡꯉꯒ ꯀꯩꯅꯣ ꯇꯧꯔ ꯂꯣꯏꯔꯦꯗ
ꯎꯝ
ꯀꯩꯀꯩ ꯇꯧꯔꯝꯃꯤꯅꯣꯅꯦ꯫
ꯍꯥ ꯀꯩ ꯗꯧꯔꯝꯃꯤꯅꯣ꯫
ꯊꯣꯛꯑꯒ ꯁꯨꯝ ꯌꯦꯡꯉꯝꯕꯅꯤꯗ ꯀꯔꯤ ꯀꯔ ꯄꯥꯏꯔꯒ
ꯆꯥꯛ ꯏꯁꯤꯡꯗꯤ ꯎꯅꯔꯦ
ꯍꯥꯥ
ꯆꯥꯛ ꯏꯁꯤꯡꯕꯣꯕ
ꯑꯧ ꯆꯥꯔꯦ
ꯎꯝ ꯀꯩ ꯀꯩ ꯃꯊꯦꯜ ꯇꯧꯔꯕ
ꯑꯥ ꯑꯥ ꯌꯦꯟ ꯊꯣꯡꯕ ꯆꯥꯔꯦ ꯉꯁꯤꯗꯤ ꯏꯌꯥꯝꯕꯗꯤ
ꯉꯁꯤꯗꯤ ꯎꯝ ꯀꯩꯅꯣ ꯇꯧꯁꯟꯒ꯭ꯔꯦ ꯃꯔꯣꯏ ꯊꯣꯡꯕ ꯑꯣꯏꯅ ꯃꯔꯣꯏ ꯊꯣꯡꯕ ꯑꯣꯏꯅ ꯆꯥꯔꯦ ꯉꯁꯤ ꯑꯌꯨꯛꯌꯨꯛꯇꯤ ꯑ ꯀꯩꯀꯩ ꯍꯣꯠꯅꯔꯤꯒꯦ ꯀꯃꯥꯏ ꯀꯃꯥꯏ ꯇꯧꯔꯤꯒꯦ ꯅꯣꯏꯗꯤ
ꯑꯩꯖꯦ ꯑꯗꯨꯝ ꯊꯕꯛ ꯀꯩ ꯍꯥꯏꯅꯤ ꯑ ꯌꯨꯝꯗꯒꯤ ꯇꯧꯔꯤ ꯍꯥꯏꯇꯥꯔꯦ ꯀꯔꯤ ꯃꯄꯥꯟꯒꯤ ꯑ ꯃꯄꯥꯟ ꯂꯝꯒꯤ ꯄ꯭ꯔꯥꯏꯚꯦꯠ ꯀꯝꯄꯦꯅꯤꯒꯤ ꯊꯕꯛ ꯈꯔ ꯇꯧꯋꯦꯕꯀꯣ ꯑꯣꯟꯂꯥꯏꯟꯗ ꯍꯣꯏ ꯑꯗꯨꯒꯨꯝꯕ ꯈꯔ ꯇꯧꯔ ꯂꯩꯔꯦ ꯍꯥꯏꯇꯥꯔꯦ꯫ ꯑꯇꯩ ꯀꯩꯁꯨ ꯊꯣꯏꯗꯣꯛꯄ
ꯐꯩ ꯑꯗꯨꯝ ꯆꯥꯎꯕ ꯅꯠꯇ꯭ꯔꯣ ꯄꯤꯛ ꯑꯦꯗꯤ
ꯄꯤꯌꯦꯖꯦ ꯍꯣꯏ ꯆꯥꯎꯗꯤ ꯆꯥꯎꯌꯦ ꯃꯄꯥꯟ ꯂꯝꯒꯤ ꯑꯣꯏꯕꯒꯤ ꯑꯗꯣ ꯑꯩꯁꯦ ꯍꯧꯗ ꯉꯥꯏꯔꯤꯗ ꯑꯗꯨꯅ ꯌꯥꯝ ꯆꯥꯎꯕꯗꯤ ꯑꯣꯏꯗ꯭ꯔꯤ
ꯎꯝ ꯌꯥꯝ ꯀ ꯑꯩꯔꯣ ꯑꯩ ꯀꯩꯁꯨ ꯀꯣꯆꯤꯡꯒꯨꯝꯕ ꯇꯥꯛꯑꯦꯅꯦ ꯑꯣꯖꯥ ꯑꯣꯏꯅ
ꯀꯣꯆꯤꯡꯒꯨꯝꯕꯒꯤ ꯑꯣꯖꯥ ꯑꯣꯏ
ꯎꯝ
ꯎꯝ
ꯑꯗꯨ ꯀꯩꯅꯣ ꯇꯧꯗ꯭ꯔꯣ ꯑꯣ ꯌꯥꯝ ꯗꯇꯥ ꯑꯦꯟꯇ꯭ꯔꯤꯒꯨꯝꯕ ꯑꯣꯏꯗꯣꯏꯔꯥ ꯀꯃꯥꯏꯅ ꯇꯧꯕꯅꯣ ꯅꯣꯏꯁꯤꯅ
ꯑꯥ ꯍꯣꯏ ꯐ꯭ꯔꯤ ꯊꯕꯛꯅꯦꯕ ꯀꯩꯅꯣ ꯍꯥꯏꯇꯥꯔꯦ ꯑꯩꯈꯣꯏꯒꯤ ꯑꯥ ꯋꯥꯔꯤꯒꯤ ꯂꯥꯏꯔꯤꯛ ꯍꯥꯏꯇꯥꯔꯦ ꯃꯣꯏ ꯋꯥꯔꯤ ꯂꯥꯏꯔꯤꯛ ꯃꯄꯥꯟꯗ ꯐꯣꯡꯕꯒꯩꯗꯣ ꯑꯗꯨꯒꯤ ꯑꯩꯈꯣꯏꯅ ꯀꯩ ꯍꯥꯏꯅꯤ ꯁꯦꯝꯇꯣꯛ ꯁꯦꯝꯖꯤꯟ ꯇꯧ ꯕꯤꯕ ꯍꯥꯏꯇꯥꯔꯦ ꯃꯣꯏꯒꯤ ꯃꯦ ꯑꯥ ꯆꯦꯐꯣꯡꯗꯣ ꯍꯥꯏꯇꯥꯔꯦ ꯑꯩꯈꯣꯏ ꯅ ꯂꯥꯟꯕ ꯈꯣꯠꯄ ꯌꯥꯎꯕ ꯁꯦꯝꯗꯣꯛꯄꯤꯕ ꯑꯗꯨꯗꯩ ꯐꯣꯔꯃꯦꯠ ꯆꯨꯝꯅ ꯏꯕꯤꯕ ꯑꯗꯨꯃꯥꯏꯅ ꯁꯦꯝꯗꯣꯛ ꯁꯦꯝꯖꯤꯟ ꯇꯧꯕꯤꯕꯒꯤꯅꯦꯕ
ꯎꯝ ꯑꯀꯛꯅꯕ ꯇꯥꯏꯃꯤꯡꯒꯗꯤ ꯂꯩꯕ꯭ꯔꯣ ꯀꯃꯥꯏꯟ ꯇꯧꯋꯤ
ꯇꯥꯏꯃꯤꯡꯒꯤꯗꯤ ꯂꯩꯇꯦꯗ ꯑꯩꯈꯣꯏꯅ ꯑꯗꯨꯝ ꯃꯣꯏꯒꯤ ꯑꯀꯛꯅꯕ ꯍꯣꯏ ꯊꯥ ꯑꯃꯒꯤ ꯃꯅꯨꯡꯗ ꯁꯤ ꯂꯣꯏꯁꯟꯕꯤꯔꯛꯑꯣꯅ ꯃꯣꯏ ꯑ ꯊꯕꯛ ꯄꯤꯗꯤ ꯄꯤꯔꯛꯀꯅꯦꯕꯀꯣ ꯑꯀꯛ ꯑꯀꯛꯅꯕ ꯊꯥ ꯑꯃꯒꯤ ꯑꯣꯏꯅ ꯑꯩꯈꯣꯏꯅ ꯑꯗꯨꯝ ꯑꯩꯈꯣꯏꯅ ꯇꯧꯅꯤꯡꯕ ꯃꯇꯝꯗ ꯇꯧꯔꯒ ꯑꯗꯨꯝ ꯂꯣꯏꯁꯤꯟꯕꯤꯕ ꯃꯇꯝ ꯆꯥꯅ ꯑꯗꯨꯒ
ꯎꯝ
ꯈꯪꯗꯦꯗ ꯃꯣꯏꯖꯦ ꯋꯥꯔꯤꯖꯦ ꯀꯩ ꯀꯩ ꯀꯔꯤ ꯀꯃꯥꯏꯟ ꯁꯥꯟꯅꯧꯑꯗꯤ ꯈꯪꯗꯕ ꯑꯩꯖꯨ ꯑꯝꯇ ꯃꯣꯏꯖꯦ ꯁꯤꯡꯒꯤꯖꯦꯗꯣ ꯀꯌꯥꯝ ꯀꯨꯏꯔꯒꯦ ꯏꯌꯥꯝꯕꯗꯤ ꯁꯤꯒꯤꯖꯦ ꯌꯥꯎꯕ
ꯍꯣꯏ ꯀꯨꯏꯗ꯭ꯔꯤꯗ ꯑꯈꯣꯏꯁꯨ
ꯑꯣ ꯃꯣꯏ ꯄꯩꯁꯥ ꯆꯪꯕꯗꯤ ꯍꯧꯕ ꯅꯠꯇ꯭ꯔꯣ
ꯎꯝ ꯈꯥ ꯈꯥ ꯑꯗꯨꯝ ꯀꯩꯅꯣ ꯇꯧꯔꯛꯑꯅꯤꯗ ꯑꯗꯨꯗꯤ ꯈꯔ ꯈꯔ ꯀꯩꯅꯣ ꯇꯧ ꯑꯗꯣ ꯁꯨꯃꯥꯏꯅ ꯀꯩꯀꯩꯗꯤ ꯋꯥꯔꯜ ꯀꯞꯀꯨꯝꯕꯗꯤ ꯌꯦꯡꯗ꯭ꯔꯣ ꯀꯃꯥꯏꯟ ꯇꯧꯒꯦ
ꯌꯦꯡꯉꯦ ꯑꯗꯨ ꯑꯁ ꯑꯗꯨ ꯌꯦꯡꯕꯗ ꯇꯨꯝꯗꯕꯗꯕ ꯇꯨꯝꯁꯤꯠꯀ ꯑꯝ ꯐꯥꯗ ꯂꯣꯏꯔꯦ
ꯑ ꯑꯗꯨꯅꯤ ꯑꯁ ꯑꯍꯤꯡꯗ ꯇꯥꯕꯁꯤꯅꯤ ꯃꯊꯥ ꯁꯥꯏꯁꯦ ꯌꯦꯡꯖꯨ ꯌꯥꯝ ꯌꯦꯡꯅꯤꯡꯕ ꯑꯍꯤꯡꯗꯖꯨ ꯇꯥꯕꯅꯤꯅ
ꯄꯨꯡ ꯑꯅꯤ ꯃꯈꯥꯏꯒꯤꯒ ꯇꯥꯕꯗꯨꯅꯤꯅꯦ ꯐꯔꯛ ꯇꯥꯛꯏꯖꯦ ꯏꯌꯥꯝꯕꯗꯤ ꯀꯩ ꯇꯤꯝꯗ ꯂꯩꯔꯦ ꯑꯗꯨꯗꯤ ꯍꯟꯗꯛꯇꯤ
ꯈꯟꯗꯦ ꯎꯝ ꯑꯥꯔꯖꯦꯟꯇꯤꯅꯥ ꯁꯨꯝ ꯂꯩꯔꯦꯗ
ꯑꯔꯖꯦꯟꯇꯤꯅꯥ ꯃꯃꯥꯡꯗꯖꯨ ꯂꯧꯋꯦ ꯍꯣꯏ ꯍꯟꯗꯛ ꯑꯗꯨ ꯆꯥꯟꯁꯇꯤ ꯂꯩ ꯃꯣꯏ ꯆꯪꯉꯕꯅꯤꯅ ꯑꯗꯨ
ꯍꯣꯏ ꯌꯦꯡꯖꯔꯅꯤ ꯂꯥꯏꯕꯛ ꯌꯦꯡꯖꯔꯅꯤ
ꯎꯝ ꯇꯤꯝꯗꯤ ꯂꯣꯏ ꯅꯨꯡꯉꯥꯏ ꯍꯟꯗꯛ ꯆꯪꯉꯛꯏꯖꯤꯡꯖꯤ ꯌꯦꯡꯒꯗꯕ ꯐ꯭ꯔꯦꯟ ꯁꯨ
ꯃꯣꯏ ꯂꯛ ꯂꯛꯇꯁꯨ ꯂꯩꯕꯅꯤ ꯂꯛꯇ ꯃꯥꯏ ꯂꯩ ꯌꯦꯡ ꯌꯦꯡꯖꯔꯅꯤ
ꯎꯝ
ꯐꯥꯏꯅꯦꯜ ꯁꯤꯃꯤ ꯐꯥꯏꯅꯦꯜ ꯐꯥꯏꯅꯦꯜ ꯌꯧꯔꯛꯄ ꯍꯥꯏꯁꯤ ꯑꯔꯥꯏꯕ ꯅꯠꯄꯣꯠꯇꯦꯕ ꯑꯝꯇ
ꯎꯝ
ꯑꯗꯨꯅ ꯃꯣꯏ ꯊꯦꯡꯅꯖꯔꯒꯥ ꯑꯀꯥꯕꯗꯨꯅ ꯑꯗꯨꯝ ꯀꯥꯖꯔꯅꯤꯗꯥ
ꯎꯝ
ꯌꯦꯡꯖꯔꯟ
ꯇꯥꯡ ꯇꯔꯥꯃꯉꯥꯗꯩ ꯑꯃꯨꯛ ꯍꯧꯗꯣꯏ ꯑꯣꯏꯔꯝꯒꯅꯤ ꯕꯣꯜꯁꯦ
ꯗꯦꯔ ꯗꯦꯠ ꯐꯤꯞꯇꯤꯟꯒꯤ ꯃꯣꯔꯅꯤꯡꯗꯒꯤ
ꯎꯝ
ꯍꯌꯦꯡ ꯍꯥꯡꯆꯤꯠ ꯍꯥꯏꯇꯥꯔꯦ ꯍꯌꯦꯡ ꯗꯦꯠ ꯐꯣꯔꯇꯤꯟ ꯀꯣ ꯐꯣꯔꯇꯤꯟꯒꯤ ꯅꯨꯡꯗꯥꯡ ꯐꯣꯔꯇꯤꯟꯒꯤ ꯅꯨꯡꯗꯥꯡꯗꯒꯤ ꯍꯥꯏꯇꯥꯔꯦ
ꯍꯣꯏ ꯃꯣꯏ ꯑ ꯕꯥꯔꯣ ꯃꯈꯥꯏ ꯑꯗꯨꯋꯥꯏꯗꯒꯤ ꯂꯩꯕ ꯃꯥꯜꯂꯦ
ꯎꯝ ꯑꯗꯨꯅꯤꯅꯦ ꯌꯥꯝ ꯇꯜꯂꯤꯖꯦ ꯃꯥꯄꯟ ꯃꯈꯥꯏꯒꯨꯝꯕ ꯑꯣꯏꯇꯥꯔꯗꯤ ꯉꯥꯏꯍꯥꯛ ꯌꯦꯡꯕ ꯌꯥꯕ ꯕꯥꯔꯣ ꯃꯈꯥꯏ ꯖꯤꯅꯤꯅꯦ ꯇꯜꯂꯤꯖꯩ
ꯑꯩꯗꯣ ꯑꯍꯤꯡ ꯑꯗꯨꯝ ꯇꯨꯝꯗ꯭ꯔꯦ ꯌꯦꯡꯅꯤꯡꯃꯟꯕꯩ ꯌꯦꯡꯉꯦ ꯑꯗꯨꯝ ꯅꯣꯡꯉꯥꯜꯂꯒꯥ ꯄꯨꯡ ꯇꯔꯥꯃꯥꯊꯣꯏ ꯕꯥꯔꯣ ꯐꯧ ꯇꯨꯝꯃꯅꯤ ꯑꯗꯨꯒꯥ
ꯍꯣꯏ ꯑꯗꯨꯅꯤꯅꯦ ꯇꯧꯔꯤꯁꯦ
ꯅꯣꯡꯖꯨ ꯑꯗꯨꯝ ꯊꯤꯠꯂꯤ ꯊꯤꯠꯂꯤ ꯆꯨ ꯂꯩꯔꯦꯅꯦ ꯍꯟꯗꯛꯇꯤ
ꯑꯥꯎ ꯅꯣꯡꯁꯨ ꯑꯗꯨꯝ ꯊꯤꯂꯤ ꯊꯤꯜꯂꯤꯗꯤ ꯆꯨꯏ ꯇꯥꯒꯗꯧꯕ ꯃꯇꯝꯗꯩ ꯇꯥꯗꯦ ꯈꯪꯗ꯭ꯔꯦ ꯇꯧꯔꯤꯁꯦ
ꯑꯗꯨꯅꯦ ꯁꯤꯖꯟꯖꯦ ꯈꯪꯗꯦ ꯍꯣꯄꯤ ꯇꯝ ꯇꯝꯅ
ꯑꯥ ꯅꯣꯏ ꯀꯃꯥꯏꯅ ꯇꯧꯋꯤ ꯂꯧ ꯁꯤꯡꯗꯤ ꯎꯕ꯭ꯔꯣ ꯀꯃꯥꯏꯅ ꯇꯧꯋꯤ ꯎꯗꯦ
ꯂꯧꯗꯤ ꯎꯗꯦꯗꯥ ꯍꯣꯏ ꯎꯔꯝꯃꯦ ꯍꯧꯖꯤꯛ ꯎꯒꯤꯗ꯭ꯔꯦ
ꯑꯣ ꯈꯪꯗꯦ ꯂꯧꯁꯤꯡꯖꯦ ꯀꯃꯥꯏꯅ ꯇꯧꯗꯣꯏꯅꯣ ꯅꯣꯡꯒꯥ ꯇꯥꯗꯕꯅꯤ ꯍꯧꯖꯤꯛ ꯈꯔꯗꯤ ꯎꯅꯔ ꯃꯥꯜꯂꯦ ꯍꯧꯖꯤꯛ ꯅꯣꯡ ꯑꯥ ꯈꯔ ꯇꯥꯟꯅꯔꯝꯅꯦ ꯑꯥ ꯏꯁꯤꯡꯖꯨ ꯂꯩꯇꯕꯅꯤꯅ ꯃꯊꯥ ꯁꯥꯟꯅꯕ ꯃꯌꯥꯝꯁꯦ
ꯎꯝ ꯍꯨꯟꯕꯗꯤ ꯍꯧꯅꯔ ꯃꯥꯜꯂꯦ ꯑꯩꯈꯣꯏ ꯏꯃꯥꯟꯅꯕꯁꯤꯡ ꯃꯣꯏꯁꯨ ꯍꯨꯜꯂꯦꯅ ꯍꯥꯏꯔꯝꯕꯅꯦꯕ
ꯎꯝ ꯍꯣꯏ ꯑꯗꯣ ꯍꯧꯖꯤꯛꯄꯨꯗꯤ ꯈꯔ ꯈꯔ ꯍꯧꯔꯦ ꯅꯣꯡ ꯈꯔ ꯈꯔ ꯇꯥꯔꯛꯑꯕꯅꯤꯅꯀꯣ
ꯎꯝ
ꯏꯁꯤꯡ ꯂꯩꯇꯕꯖꯦ ꯕꯦꯔꯥꯈꯥꯏꯅꯤ ꯏꯁꯤꯡꯖꯦ ꯑꯩꯈꯣꯏꯖꯦ ꯑꯗꯨꯝ ꯐꯖꯅ ꯀꯩꯅꯣ ꯇꯧ ꯇꯥꯔꯗꯤ ꯗꯕꯜ ꯀ꯭ꯔꯣꯞꯄꯤꯡ ꯏꯁꯤꯡꯖꯦ ꯐꯖꯅ ꯃꯔꯥꯡ ꯀꯥꯏ ꯂꯩ ꯇꯥꯔꯗꯤ ꯗꯕꯜ ꯀ꯭ꯔꯣꯞꯄꯤꯡ ꯇ꯭ꯔꯤꯄꯜ ꯀ꯭ꯔꯣꯞꯄꯤꯡꯕꯧꯗꯤ ꯇꯧꯕ ꯑꯗꯨꯝ ꯌꯥꯕ ꯃꯐꯝ ꯃꯅꯥꯔꯦ ꯑꯗꯨꯝ ꯐꯔꯇꯥꯏꯜ ꯑꯣꯏꯕ ꯁꯣꯏꯜꯅꯤꯅꯀꯣ ꯐꯔꯇꯥꯏꯜ ꯑꯣꯏꯕ ꯂꯦꯟꯅꯤꯅ ꯑꯗꯨꯝ ꯇ꯭ꯔꯤꯄꯜ ꯋꯣꯄꯤꯡ ꯕꯥꯎꯗꯤ ꯑꯗꯨꯝ ꯐꯖꯅ ꯇꯧꯕ ꯌꯥꯅꯦꯕ
ꯏꯁꯤꯡꯅ ꯃꯔꯨꯅꯤꯅꯦ
ꯎꯝ ꯏꯁꯤꯡ ꯌꯥꯎꯗꯥꯕꯒꯤꯅꯦ ꯎꯝ ꯑꯗꯣ ꯑꯩꯈꯣꯏꯅꯖꯨ ꯈꯟꯕ ꯋꯥꯊ ꯈꯟꯗꯥꯕꯒꯤꯅꯤꯗꯥ ꯀꯣ ꯑꯗꯨꯝ ꯃꯤꯑꯣꯏꯕꯖꯦ ꯋꯥꯈꯟ ꯈꯟꯗꯕ ꯋꯥꯠꯄ ꯁꯤ ꯃꯌꯥꯝꯁꯤꯅ ꯑꯁꯤ ꯑꯗꯨꯅꯤ
ꯃꯥꯅꯦ ꯋꯥꯈꯜ ꯈꯟꯗꯥ
ꯎꯝ ꯐꯖꯅ ꯔꯤꯖꯥꯚꯔ ꯑꯃ ꯐꯖꯅ ꯁꯦꯝꯃꯥ ꯀꯦꯅꯦꯜꯒꯨꯝꯕ ꯐꯖꯅ ꯀꯩꯅꯣ ꯇꯧꯔꯒꯅꯦ ꯐꯖꯅ ꯑꯗꯨꯝ ꯇꯧꯕ ꯌꯥꯕꯅꯤꯗ
ꯎꯝ
ꯑꯗꯣ ꯍꯥꯏꯗꯤ ꯃꯤ ꯃꯤꯗ ꯂꯩꯔꯦ ꯑꯗꯨꯅꯤ
ꯃꯥꯅꯦ
ꯑꯗꯨꯝ ꯗꯕꯜ ꯀ꯭ꯔꯣꯞꯄꯤꯡ ꯇꯧꯕ ꯃꯐꯝꯁꯨ ꯑꯗꯨꯝ ꯂꯩꯌꯦꯕ ꯂꯩꯇꯕꯗꯤ ꯅꯠꯇꯦ ꯍꯣꯏ ꯇ꯭ꯔꯤꯄꯜ ꯀꯣꯄꯤꯡꯚꯧꯗꯤ ꯑꯩ ꯇꯥꯗꯦ ꯃꯅꯤꯄꯨꯔꯗ ꯑꯗꯨ ꯗꯕꯜ ꯀ꯭ꯔꯣꯞꯄꯤꯡ ꯚꯧꯗꯤ ꯑꯩ ꯇꯥꯏꯌꯦꯕ ꯑꯇꯧꯕ ꯃꯐꯝꯗꯤ ꯂꯩꯌꯦꯅ
ꯑꯥ ꯗꯕꯜ ꯀ꯭ꯔꯣꯞꯄꯤꯡ ꯍꯥꯏꯖꯦ ꯑꯅꯤꯔꯛ ꯊꯥꯗꯣꯏꯔꯥ
ꯍꯣꯏ ꯆꯍꯤ ꯑꯃꯗ ꯑꯅꯤꯔꯛ
ꯑꯣ
ꯁꯝꯅ ꯍꯥꯏꯔ ꯀꯥꯟꯗꯥ ꯍꯟꯗꯛꯀꯤ ꯀꯩꯅꯣꯁꯤꯗꯥꯅ ꯑꯃꯨꯛ ꯍꯟꯗꯛ ꯖꯨꯟꯡ ꯖꯨꯂꯥꯏꯖꯦ ꯑꯥ ꯀꯩꯅꯣ ꯐꯧ ꯑꯣꯏꯅ ꯊꯥꯔꯦꯅ ꯈꯜꯂꯁꯤꯅꯦ ꯆꯦꯡ ꯑꯣꯏꯅ ꯑꯗꯣ ꯀꯩꯅꯣꯒꯨꯝꯕ ꯁꯨꯝ ꯐꯧꯖꯦ ꯂꯣꯛꯈ꯭ꯔ ꯃꯇꯨꯡꯗꯥ ꯀꯩꯅꯣꯒꯨꯝꯕ ꯑꯣꯏꯅ ꯖꯅꯋꯥꯔꯤ ꯁ꯭ꯋꯥꯏꯗꯥꯒꯤ ꯑꯇꯣꯞꯄ ꯑꯇꯣꯞꯄ ꯀꯩ ꯍꯥꯏꯇꯥꯔꯦ ꯋꯤꯠꯀꯨꯝꯕ ꯂꯩꯗꯅꯀꯣ
ꯑꯥ
ꯎꯝ ꯑꯗꯨꯒꯨꯝꯕ ꯁꯨꯝ ꯑꯇꯣꯞꯄꯁꯨ ꯑꯗꯨꯃꯥꯏꯅ ꯊꯥꯕꯁꯨ ꯂꯩꯌꯦꯕ
ꯑꯣ ꯑꯗꯨꯗꯤ ꯇꯧꯕꯜꯚꯧꯁꯦ ꯄꯥꯛ ꯇꯧꯅꯔꯝꯗꯧ ꯃꯥꯟꯗꯦꯕꯨ ꯑꯩꯅ ꯊꯦꯡꯅꯕꯗ ꯂꯧꯕꯨꯛꯁꯦ ꯂꯣꯏꯅ ꯍꯥꯡꯉꯦꯕ ꯑꯅꯝꯕꯅ ꯑꯗꯨꯝ ꯃꯣꯏꯒꯤ ꯍꯣꯏ ꯃꯇꯝ ꯌꯧꯔꯛꯄ ꯃꯣꯏꯒꯤ ꯊꯥ ꯆꯍꯤ ꯑꯅꯝꯕꯅ
ꯏꯁꯤꯡꯖꯦ ꯃꯔꯥꯡ ꯀꯥꯏ ꯂꯩꯇꯥꯔꯗꯤ ꯑꯗꯨꯝ ꯌꯥꯕ ꯄꯣꯠꯅꯤꯗ
ꯍꯣꯏ ꯑꯗꯨꯕꯨꯗꯤ
ꯎꯝ
ꯁꯣꯝꯗꯖꯨ ꯑꯗꯨꯝ ꯂꯕꯨꯛ ꯃꯔꯥꯡ ꯀꯥꯏꯌꯦꯕ ꯆꯤꯡꯌꯥ ꯑꯩꯈꯣꯏ ꯌꯥꯔꯥꯜꯄꯥꯥꯠ ꯁ꯭ꯋꯥꯏꯗꯅꯦꯕ
ꯑꯥ
ꯁꯤꯗꯖꯨ ꯃꯤ ꯑꯅꯝꯕꯅ ꯇꯧꯗꯦꯗ ꯑꯝꯇ ꯗꯕꯜ ꯀ꯭ꯔꯣꯞꯄꯤꯡ ꯑꯩ ꯎꯕꯨ ꯎꯗꯦ ꯗꯦꯗ ꯁꯣꯝ ꯁꯤꯡꯒꯜ ꯉꯥꯛꯇ ꯑꯣꯏꯌꯦ
ꯍꯣꯏ ꯑꯗꯨꯝ ꯕꯥꯜ ꯀꯩꯅꯣ ꯇꯧꯕ꯭ꯔꯣ ꯅꯣꯏ ꯑꯗ ꯕꯥꯔꯨꯅꯤ ꯀꯥꯟꯅꯔꯤꯕꯣ ꯀꯃꯥꯏ ꯇꯧꯒꯦ
ꯕꯥꯔꯣꯅꯤꯖꯦ ꯀꯥꯕꯗꯤ ꯌꯥꯏꯌꯦ ꯑꯗꯣ ꯑ ꯀꯩꯅꯣ ꯂꯦꯛ ꯂꯦꯛꯄꯤꯠ ꯆꯥꯕꯤ ꯇꯧꯕꯗꯤ ꯌꯥꯗ꯭ꯔꯥ ꯃꯥꯜꯂꯦ ꯃꯣꯏ ꯊꯤꯡꯒ꯭ꯔꯦꯕ ꯃꯣꯏ ꯀꯥ ꯑꯃ ꯍꯦꯟꯅ ꯃꯣꯠꯁꯟꯕ ꯀꯩꯅꯣ ꯀꯩꯀꯥ ꯇꯧꯕ ꯇꯧꯔꯝꯃꯅꯤꯕ ꯃꯣꯏ ꯂꯦꯛꯄ ꯀꯥꯡꯀꯨꯒꯩꯅ ꯌꯥꯗꯤ ꯌꯥꯔꯝꯕꯅꯤ ꯏꯀꯨꯏ ꯀꯨꯏꯗ꯭ꯔꯤꯌꯦ ꯊꯤꯡꯒꯤꯕꯦ ꯑꯗꯨꯒꯤꯗꯣ
ꯑꯗꯣꯝ ꯅꯥꯀꯟꯗꯗꯤ ꯀꯩꯅꯣꯗꯤ ꯂꯩꯇꯦ
ꯂꯩꯇꯦꯗ ꯑꯗꯨꯒꯤꯗꯤ
ꯎꯣ ꯑꯁ ꯑꯩꯖꯨ ꯃꯃꯥꯡ ꯂꯥꯛ ꯅꯨꯡꯉꯥꯏꯕꯅꯦꯕ ꯑꯁ ꯀꯥꯕꯗꯤ ꯃꯇꯣꯟꯕꯧꯗꯤ ꯀꯥꯔꯝꯃꯦ
ꯑꯥ
ꯕꯥꯔꯨꯅꯤ ꯀꯥꯕꯩꯗ ꯃꯃꯥꯡꯗ ꯇꯨ ꯊꯥꯎ ꯂꯥꯟꯕ ꯃꯃꯥꯡꯅꯤ
ꯑꯥ
ꯂꯥꯟ ꯃꯃꯥꯡꯗꯅꯦ ꯑꯩ ꯂꯥꯛꯑꯝꯕꯗꯣ ꯇ꯭ꯋꯦꯟꯇꯤ ꯋꯥꯟ ꯇ꯭ꯋꯦꯟꯇꯤ ꯇꯨ ꯁ꯭ꯋꯥꯗꯔꯥ ꯀꯩꯅꯣꯝ ꯑꯣꯢꯕꯅꯦ ꯇ꯭ꯋꯦꯟꯇꯤ ꯋꯥꯟꯗꯔꯥ ꯇꯨ ꯊꯥꯎꯖꯟ ꯇ꯭ꯋꯇꯤ ꯋꯥꯟ ꯑꯋꯥꯏꯗ ꯑꯣꯢ ꯃꯥꯜꯂꯦ ꯑꯩ ꯂꯥꯛꯑꯝꯕꯗꯣ
ꯑꯣ
ꯅꯨꯡꯗꯤ ꯅꯨꯡꯉꯥꯏ ꯃꯇꯣꯟꯕꯨ ꯀꯥ
ꯅꯨꯡꯉꯥꯏꯕꯅꯦ ꯃꯊꯛꯇ ꯐꯪꯕꯅꯦ ꯚ꯭ꯌꯨꯗꯣ ꯌꯥꯝ
ꯑꯣ ꯑꯁ ꯄꯨꯡ ꯀꯩꯅꯣꯗꯩ ꯀꯥꯕꯗ ꯑꯥꯗ ꯌꯧꯕꯗ ꯄꯨꯡ ꯕꯥꯔꯣ ꯁ꯭ꯋꯥꯏ ꯑꯗꯨꯝ ꯌꯧꯋꯤꯗ
ꯎꯝ ꯕꯥꯔꯣ ꯑꯃꯗ ꯂꯣꯏ ꯌꯧꯋꯦ ꯑꯅꯝꯕꯅ
ꯑꯥ ꯄꯨꯡꯖꯦ ꯑꯥ ꯄꯨꯡ ꯑꯗꯨꯝ ꯇꯔꯦꯠ ꯅꯤꯄꯥꯟ ꯁ꯭ꯋꯥꯏꯗꯩ ꯀꯥꯈꯠꯄꯗꯅꯦ
ꯎꯝ
ꯑꯗꯨꯝ ꯄꯕꯥꯔꯣ ꯌꯧꯋꯦꯕ
ꯌꯧꯎꯕꯅꯦ
ꯑꯗꯨꯝ ꯑꯗꯨꯒ ꯉꯥꯍꯥꯛ ꯄꯣꯊꯥꯔꯒ ꯕꯥꯔꯣ ꯉꯍꯥꯛ ꯄꯣꯊꯥꯔꯒ ꯄꯨꯡ ꯑꯅꯤ ꯑꯍꯨꯝꯗꯩ ꯑꯗꯨꯝ ꯀꯨꯝꯊꯔꯛꯄ ꯃꯇꯝꯗ ꯁꯤꯗ
ꯀꯨꯝꯊꯔꯛꯄꯅꯗꯤ ꯑꯗꯨꯝ ꯊꯨꯏꯌꯦ
ꯊꯨꯕꯅꯦ ꯑꯗꯨꯝ ꯄꯨꯡ ꯍꯣꯏ ꯄꯨꯡ ꯃꯃꯥꯏ ꯃꯉꯥꯏ ꯃꯃꯥꯡꯗ ꯑꯗꯨꯝ ꯀꯨꯝꯃꯝꯒꯅꯤ ꯀꯨꯝꯊꯔꯛꯄꯗ ꯊꯨꯕꯅꯤ
ꯊꯥ ꯉꯥꯏꯍꯥꯛ ꯄꯣꯊꯥꯗꯔꯗꯤ ꯉꯝ
ꯍꯣꯏ ꯍꯣꯏ ꯉꯥꯏꯥꯛ ꯄꯣꯊꯥꯔꯒ ꯐꯝꯃꯒ
ꯑꯗꯨꯝ ꯅꯨꯡꯉꯥꯏꯕ ꯃꯐꯝꯅꯤꯗ ꯃꯐꯝꯒꯤꯗꯤ ꯀꯥꯕꯗꯤ ꯅꯨꯡꯉꯥꯏ ꯑꯗꯨꯝ
ꯎꯝ
ꯕꯔꯨꯅꯤ
ꯆꯤꯡ ꯑꯇꯣꯞꯄꯁꯨ ꯌꯥꯝ ꯂꯩꯗꯥꯏꯅꯦ ꯅꯨꯡꯉꯥꯏꯕ ꯂꯥꯡꯒꯣꯜ ꯄꯤꯛ ꯀꯤꯁꯨ ꯅꯨꯡꯉꯥꯏ ꯍꯥꯏꯌꯦ ꯑꯗꫭꯝꯁꯨ ꯀꯥꯗ꯭ꯔꯤ ꯑꯝꯇ ꯆꯠꯂꯨꯒꯦ ꯇꯧꯕꯅꯦ ꯃꯣꯏꯅ ꯍꯥꯏꯔꯕꯗ ꯑ ꯀꯩ ꯀꯛꯆꯤꯡ ꯂꯣꯝ ꯑꯗꯣꯝꯗꯩ ꯃꯅꯨꯡ ꯆꯪꯈ꯭ꯔꯒ ꯀꯥꯕ ꯌꯥꯏꯌꯦꯅ ꯑꯃ ꯍꯥꯏ ꯑꯃ ꯂꯩꯌꯦꯅ
ꯈꯪꯗ‌ꯦ ꯌꯥꯝ ꯀꯟꯅꯗꯤ ꯀꯥꯗ꯭ꯔꯦ ꯍꯟꯗꯛꯇꯤ ꯑꯗꯣ ꯕꯥꯎꯅꯤꯐꯧꯇꯤ ꯀꯥꯍꯧꯋꯦꯕ ꯑꯗꯨ ꯏ ꯇꯥꯎꯅꯤꯥꯎꯗꯤ ꯑꯗꫭ ꯆ‌ꯦꯗꫭꯡ ꯑꯗꯨꯝ ꯀꯥꯟꯅ ꯍꯟꯛ ꯆꯍꯤꯗꯤ ꯀꯥꯟꯅꯅꯕ꯭ꯔꯣ ꯀꯃꯅ ꯇꯧꯋꯦ
ꯀꯥꯏꯌꯦ
ꯍꯣꯏ ꯋꯥꯕꯨꯗꯤ ꯋꯥꯕꯅꯤ ꯇꯧꯋꯤ
ꯎꯝ
ꯑꯗꯨꯕꯨ ꯁꯨꯝ ꯃꯌꯥꯝ ꯄꯨꯜꯂ ꯆꯠ ꯏꯇꯣꯝ ꯆꯠꯄꯗ ꯉꯝꯞꫭꯠꯇ ꯃꯤ ꯑꯃꯅꯤ ꯆꯠꯄ ꯄ ꯅꯨꯡꯉꯥꯏꯕ ꯅꯠꯇ‌ꯦꯗ ꯃꯌꯥꯝ ꯈ ꯈꯔ ꯌꯥꯝ ꯄꯨꯜꯂꯒꯀꯣ ꯁꯨꯝ ꯆꯠ ꯄ ꯅꯨꯡꯉꯥꯏꯕꯩ ꯋꯥꯅꯤꯗ ꯋꯥꯔꯤ ꯁꯔꯥ ꯁꯔꯥ ꯁꯨꯝ
ꯍꯣꯏ ꯃꯌꯥꯝ ꯆꯠꯄ ꯅꯨꯡꯉꯥꯏꯕꯩ ꯀꯥꯔꯤꯕ ꯗꯨꯅꯤꯗ
ꯃꯌꯥꯝ ꯄꯨꯜꯂꯒ ꯍꯣꯏ ꯍꯣꯏ ꯃꯌꯥꯝ ꯄꯨꯜꯂꯒ ꯋꯥꯔꯤ ꯇꯧꯔ ꯅꯨꯡꯉꯥꯏꯕꯩ ꯋꯥꯅꯦꯕ ꯆꯤꯡ ꯀꯥꯕꯁꯦ ꯁꯨꯝ ꯕꯤꯇꯣꯝꯇ ꯁꯨꯝ ꯠ ꯇ ꯆꯠ ꯆꯕ ꯑꯗꯨꯝ ꯅꯨꯡꯉꯥꯏꯕ ꯅꯠꯇꯦꯗ ꯃꯌꯥꯝ ꯌꯥꯎꯕꯒꯤ ꯁꯨꯝ ꯅꯨꯡꯉꯥꯏꯕꯩ ꯋꯥꯅꯤꯗ
ꯃꯥꯅꯦ
ꯑꯗꯨꯝ ꯀꯃꯥꯏꯅ ꯇꯧꯔꯦ ꯑꯥ ꯁꯣꯝꯅꯥꯀꯥꯟ ꯑꯥ ꯃꯦꯒꯥ ꯃꯅꯤꯄꯨꯔ ꯂꯩꯕꯒꯤꯗ ꯑꯣꯏꯗꯣꯏꯔꯥ ꯀꯃꯥꯏꯅ ꯇꯧꯏ
ꯃꯥꯅꯦ ꯃꯥꯅꯦ ꯑꯗꯣꯝ ꯊꯣꯡ ꯂꯥꯟꯗ꯭ꯔꯤꯉꯩ ꯑꯣꯏꯕ ꯑꯩꯈꯣꯏꯒꯤꯅ ꯑꯃꯛ
ꯑꯣ
ꯃꯦꯒꯥ ꯃꯅꯤꯄꯨꯔ ꯃꯌꯥꯝ ꯌꯥꯝ ꯂꯥꯛꯅꯕ ꯃꯐꯝꯗꯣ ꯁꯟꯁꯦꯠꯀ ꯍꯥꯏꯔꯒ ꯃꯤ ꯑꯗꯨꯝ ꯂꯥꯛꯄꯅꯦ ꯑꯗꯨꯁꯨ
ꯑꯣ ꯌꯥꯝ